ꯑ
ꯑꯣ ꯇꯥꯏꯀꯣ
ꯍꯣꯏ
ꯇꯥꯕ꯭ꯔꯣ ꯑꯣ ꯉꯁꯥꯏ ꯅꯪ ꯉꯁꯥꯏꯗ ꯍꯥꯟꯅ ꯇꯧꯔꯝꯕꯗꯣ ꯅꯪꯅ ꯉꯥꯡꯕꯗ ꯇꯥꯍꯧꯗꯕ ꯑꯗꯨꯒ ꯑꯅꯤꯃꯛ ꯇꯧꯕ ꯀꯥꯟꯗꯗꯤ ꯆꯠꯇ꯭ꯔꯦ
ꯑꯥ ꯑꯩꯅ ꯑꯩꯅ ꯐꯥꯔꯁ ꯇꯧꯕ꯭ꯔꯥ
ꯑ ꯅꯠꯇꯦ ꯅꯠꯇꯦ ꯉꯁꯥꯏ ꯏꯤꯕꯥꯅꯤꯗꯣ ꯑꯃꯨꯔꯛꯇꯗꯤ ꯇꯧꯈ꯭ꯦꯔꯤꯕ ꯑꯗꯨꯒ ꯅꯪꯒꯤ ꯃꯀꯣꯟꯗꯣ ꯇꯥꯗꯕꯒꯤ
ꯑ ꯑꯩꯉꯣꯟꯗꯗꯤ ꯔꯤꯡ ꯂꯩꯌꯦꯅ ꯑꯗꯨꯗꯣ
ꯍꯣꯏ ꯑꯗꯨ ꯀꯝ ꯇꯥꯗ꯭ꯔꯦꯗ
ꯑꯅꯤꯃꯛ ꯄꯥꯏꯕ ꯃꯥꯜꯂꯦꯀꯣ ꯅꯪ ꯅꯝꯕꯔ
ꯑꯥ ꯑꯅꯤꯃꯛ ꯄꯥꯏꯅꯦ ꯏꯁꯤꯡꯃꯛꯇ ꯄꯥꯏꯌꯦ
ꯅꯪꯦ ꯋꯥꯠꯁꯑ ꯒꯗꯤ
ꯑꯣ ꯋꯥꯖꯦꯞꯀ ꯃꯥꯟꯅꯗꯕ ꯋꯥꯆꯦꯞꯅ ꯇꯣꯡꯉꯥꯟꯕꯅꯦꯕ ꯑꯥ ꯆꯥꯈ꯭ꯔꯦ ꯍꯣꯏ
ꯀꯔꯤ ꯇꯧꯔꯤꯅꯣ ꯍꯣꯁꯇꯦꯜ ꯂꯩꯕ꯭ꯔꯣ ꯌꯨꯝ ꯂꯩꯕ꯭ꯔꯣ
ꯎꯝ ꯌꯨꯝꯗ ꯂꯩꯌꯦꯦ
ꯆꯗ ꯋꯥ ꯂꯝꯝꯗ ꯂ ꯂꯩ ꯑꯗꯨ ꯃꯥꯂꯦꯅꯦ
ꯑ ꯍꯣꯏ ꯆꯦꯟꯗꯂꯣꯝꯗ
ꯇꯦꯟꯁꯟ ꯁꯔꯦ
ꯈꯣꯏꯗꯅꯨꯡꯁꯤꯗꯤ ꯀꯥꯡꯍꯧ ꯑꯃꯒ ꯏꯔꯣꯟꯕ ꯑꯃ
ꯌꯨꯝꯗ ꯅꯔꯁꯝ ꯑꯩꯈꯣꯏꯗꯤꯥꯛ ꯍꯣꯏ ꯑꯩꯈꯣꯏꯁꯨ ꯆꯥꯈ꯭ꯔꯦ ꯑꯩꯈꯣꯏꯗꯤ ꯍꯣꯁꯇꯦꯜ ꯂꯩꯕꯅꯤꯅ ꯗꯥꯎ ꯆꯥꯏꯦ
ꯁꯤ
ꯄꯨꯂꯤꯁ ꯀꯥꯕ ꯂꯣꯏꯈ꯭ꯔꯕ꯭ꯔꯣ ꯅꯪꯗꯤꯦ
ꯑ ꯀꯥꯔ ꯂꯩꯌꯦꯦ
ꯁꯤꯃꯤꯁꯇꯔ ꯀꯌꯥ ꯌꯥꯎꯔꯦ
ꯁꯦꯀꯦꯟ ꯁꯦꯃꯤꯁꯇꯔ
ꯑꯗꯨꯗꯤ ꯌꯥꯝꯃꯛꯗꯤꯅꯦ
ꯅꯪ ꯂꯣꯏꯈ꯭ꯔꯦ
ꯑꯩꯗꯤ ꯂꯣꯏꯔꯒ ꯑꯃꯨꯛꯀ ꯀꯥꯔꯤꯅꯦ
ꯑ ꯍꯥꯥ
ꯑꯩꯗꯤ ꯀꯣꯂꯦꯖ ꯀꯥꯕ ꯂꯣꯏꯔꯒ ꯑꯃꯨꯛꯀ ꯀꯥꯔꯤꯅꯦꯕ
ꯑꯣ ꯃꯥꯁꯇꯔ
ꯑꯅꯤꯃꯛ ꯃꯁꯇꯔ ꯃꯁꯇꯔ ꯅꯠꯇꯦ ꯑꯃꯨꯛꯀ ꯁꯕꯖꯦꯛ ꯆꯦꯟꯖ ꯇꯧꯒꯦꯅ ꯑꯃꯨꯛꯀ ꯀꯥꯕ
ꯑꯣ ꯍꯥꯟꯅꯗꯤ ꯀꯔꯤ ꯂꯕ꯭ꯔꯣ
ꯀꯅꯥꯕꯣꯇꯅꯤ ꯂꯋꯦ
ꯍꯧꯖꯤꯛꯅ
ꯍꯧꯖꯤꯛꯅꯖꯤꯔꯂꯖꯤꯛ ꯂꯧꯋꯦ
ꯑ ꯄꯥꯝꯗꯕꯒꯤ ꯔꯥ
ꯍꯣꯏ ꯄꯥꯝꯗꯕ ꯅꯠꯇꯦꯗ ꯑꯗꯨꯝ ꯀꯩꯅꯣ ꯑꯩꯅ ꯑꯩꯅ ꯈꯟꯕꯗꯣ ꯑꯃ ꯂꯩꯕ ꯑꯗꯨꯒꯤ
ꯎ
ꯑ ꯉꯁꯤꯅ ꯐꯥꯔꯁ ꯊꯦꯡꯅꯔꯝꯒꯅꯤꯀꯣ ꯑꯩꯒꯨꯝꯕ ꯃꯤꯁꯦ
ꯍꯣꯏ
ꯅꯪꯁꯦ ꯌꯥꯝ ꯅꯣꯛꯅꯤꯡꯂꯒ ꯈꯥꯡꯕ ꯃꯥꯜꯂꯦ ꯍꯌꯦꯡꯉꯣꯏ ꯑꯁ ꯑꯩꯒꯤ ꯏꯃꯥꯟ ꯏꯃꯥꯟꯅꯨꯕꯤ ꯈꯣꯏꯗ ꯍꯥꯏꯕꯤꯒꯦ ꯀꯥꯏꯅ ꯁꯤꯒꯨꯝꯕ ꯃꯤꯁꯨ ꯂꯩꯌꯦ ꯁꯤ ꯄ꯭ꯔꯤꯊꯤꯕꯤꯗ ꯃꯤꯁꯦ ꯖꯥꯠ ꯖꯥꯠꯅꯤ ꯍꯥꯏꯅꯀꯣ ꯑꯥ ꯀꯩ ꯀꯣꯂꯦꯁ ꯇꯝꯕ꯭ꯔꯣ ꯅꯪꯗꯤ
ꯑ ꯑꯩꯈꯣꯏ ꯃꯅꯥꯛꯇ ꯑꯩꯈꯣꯏ ꯃꯅꯥꯛꯇ ꯇꯝꯃꯦ
ꯑꯁꯤꯗꯅ ꯅꯣꯏ ꯅꯣꯏ ꯀꯩꯅꯣ ꯅꯣꯏ ꯇ꯭ꯔꯥꯗꯨ ꯃꯤ ꯈꯔ ꯊꯦꯡꯏꯅꯦ ꯅꯍꯥꯟꯁꯨ ꯑꯃꯥ ꯊꯦꯡꯅꯩ
ꯑꯩꯈꯣꯏ ꯑꯩꯈꯣꯏ ꯇ꯭ꯔꯥꯏꯞ ꯑꯩꯈꯣꯏ ꯑꯩꯈꯣꯏ ꯇ꯭ꯔꯥꯏꯞꯇꯣ
ꯎꯝ ꯑꯩꯒꯤ ꯑꯩꯒꯤ ꯔꯨꯝꯃꯦꯠꯁꯨ ꯀꯩꯅꯣꯅꯦ ꯅꯣꯏ ꯅꯣꯏ ꯂꯣꯝꯗꯅꯅꯦ ꯅꯣꯏ ꯅꯣꯏꯒ ꯃꯅꯩꯏꯌꯦ
ꯑꯩꯈꯣꯏ ꯖꯥꯠ ꯃꯥꯟꯅꯕ꯭ꯔꯥ
ꯍꯣꯏ ꯃꯥꯅꯩꯌꯦ ꯑꯗꯨꯒ ꯑ ꯅꯣꯏ ꯃꯐꯝꯁꯨ ꯃꯥꯟꯅꯩ
ꯑꯣ ꯅꯪꯒ ꯂꯩꯕꯗꯣ
ꯎꯝ ꯅꯠꯇꯦ ꯑꯩ ꯑꯩꯒꯤ ꯔꯨꯝꯃꯦꯠ ꯍꯥꯏꯕ
ꯍꯣꯏ ꯑꯗꯨꯗꯣ
ꯎꯝ ꯍꯣꯏ ꯑꯗ ꯍꯧꯖꯤꯛꯇꯤ ꯃꯥꯁꯨ ꯃꯌꯨꯝ ꯆꯈ꯭ꯔꯠ ꯍꯜꯂꯛꯇ꯭ꯔꯤꯌꯦ ꯃꯟꯗꯦ ꯒꯨꯝꯕꯗꯅ ꯍꯟꯂꯛꯅꯦ ꯍꯥꯏ ꯅꯆꯤꯟ ꯅꯅꯥꯎ ꯀꯌꯥ ꯂꯩꯕ꯭ꯔꯣ ꯅꯪꯗꯤ
ꯑ ꯍꯧꯖꯤꯛꯇꯤ ꯑꯅꯤ ꯑꯍꯨꯝꯅꯦ ꯑꯍꯨꯝ ꯊ꯭ꯔꯤ
ꯑ ꯅꯨ ꯅꯨꯄꯤ ꯀꯌꯥ ꯅꯨꯄꯥ ꯀꯌꯥ
ꯑ ꯅꯨꯄꯤ ꯑꯅꯤ ꯅꯨꯄꯥ ꯑꯃ
ꯑꯣ ꯅꯨꯄꯤ ꯅꯨꯄꯥ ꯑꯃ ꯅꯅ ꯀꯌꯥ ꯁꯨꯕ
ꯑꯩꯅ ꯂꯥꯁ
ꯑꯗꯨꯗꯤ ꯅꯪꯒꯤ ꯅꯠꯁꯦ ꯅꯪꯒꯤ ꯗꯥꯗ ꯈꯣꯏ ꯏꯁꯇ꯭ꯔꯤꯛ ꯑꯣꯏꯕ꯭ꯔꯥ
ꯑ ꯏꯆꯦꯗꯤ ꯌꯨꯝ ꯄꯥꯟꯈ꯭ꯔꯦ ꯏꯌꯥꯝꯕꯗꯤ ꯄꯥꯟꯗ꯭ꯔꯤ
ꯆꯍꯤ ꯀꯌꯥꯗ ꯌꯨꯝ ꯄꯥꯟꯈ꯭ꯔꯦ ꯅꯆꯦꯗꯤ ꯅꯣꯛꯅꯤꯡꯕ ꯃꯥꯂꯦꯗ ꯅꯪꯁꯦ ꯉꯟꯇ ꯌꯨꯝ ꯄꯥꯟꯕꯩꯔ
ꯎꯝ ꯏꯆꯦꯗꯤ ꯌꯥꯝ ꯍꯣꯏ ꯏꯆꯦꯗꯤ ꯌꯥꯝ ꯉꯂꯂꯦ ꯌꯨꯝ ꯄꯥꯟꯕꯗꯣ ꯑꯗꯣ ꯏꯌꯥꯝꯕꯗꯤ ꯏꯌꯥꯝꯕꯗꯤ ꯂꯤꯈ꯭ꯔꯦ ꯑꯗꯨ ꯄꯥꯟꯗ꯭ꯔꯤ
ꯅꯆꯦꯅ ꯉꯟꯃꯟꯕꯒꯤ ꯅꯥꯌꯥꯝꯕꯗꯣ ꯈꯔ ꯂꯤꯒꯦ ꯇꯧꯕ ꯃꯥꯜꯂꯤꯗ
ꯎꯝ ꯍꯣꯏ ꯏꯌꯥꯝꯕꯗꯨ ꯍꯣꯏ
ꯑꯗꯨ ꯅꯨꯄꯤ ꯀꯣꯏꯅꯕꯗꯤ ꯂꯩꯔꯝꯒꯅꯤꯅ
ꯑꯗꯣ ꯌꯥꯝ ꯂꯤꯕꯗꯤ ꯑꯣꯏꯗ꯭ꯔꯤ
ꯑꯣ ꯆꯍꯤ ꯀꯌꯥ
ꯑ ꯏꯌꯥꯝꯕ ꯍꯟꯗꯛ ꯊꯥꯔꯇꯤ ꯑꯣꯏꯒꯗꯧ ꯃꯥꯜꯂꯦ
ꯑꯣ ꯑꯗꯨ ꯅꯨꯄꯤ ꯀꯣꯏꯅꯕꯗꯤ ꯂꯩꯈ꯭ꯔꯕ꯭ꯔꯣ
ꯎꯝ ꯈꯪꯗꯦ ꯃꯥꯁꯦ ꯂꯩꯕ꯭ꯔꯥ ꯑꯗꯨ ꯈꯪꯗꯦ ꯏꯌꯥꯝꯕꯗꯤ ꯑꯗꯨꯒꯨꯝꯕ ꯃꯔꯝꯗꯗꯤ ꯉꯥꯡꯅꯗꯦ ꯑꯩꯈꯣꯏ
ꯏꯁ ꯊꯥꯔꯇꯤ ꯁꯨꯔꯗꯤ ꯃꯣꯏꯅ ꯉꯥꯡꯅꯗ꯭ꯔꯁꯨ ꯅꯣꯏꯅ ꯍꯥꯡꯔꯒ ꯂꯩꯇꯦ ꯍꯥꯏꯔꯗꯤ ꯂꯩꯅ ꯃꯥꯅꯕꯤ
ꯑ ꯑꯗꯨ ꯍꯪꯕ ꯌꯥꯗꯦꯍꯦ ꯏꯌꯥꯝꯕ ꯏꯌꯥꯝꯕ ꯏꯁꯅ ꯈꯪꯗ꯭ꯔꯕ
ꯌꯥꯝ ꯁꯤꯀ꯭ꯔꯦꯠ ꯑꯣꯏꯕ꯭ꯔꯕ꯭ꯔꯥ
ꯑꯗꯨꯒꯨꯝꯕꯗꯨ ꯉꯥꯡꯅꯗꯦꯕ ꯑꯌꯥꯝꯕꯗꯣ ꯑꯗꯨꯝ ꯈꯪꯗꯦ
ꯑꯗꯨ ꯅꯣꯏꯗꯁꯨ ꯍꯥꯡꯗꯕ ꯅꯣꯏ ꯕꯣꯏ ꯐ꯭ꯔꯦꯟ ꯂꯩꯕ꯭ꯔꯥ ꯁꯤꯒꯨꯝꯕ ꯈꯪꯅꯕ ꯂꯩꯕ꯭ꯔꯥ
ꯍꯪꯗꯦ
ꯑꯗꯨ ꯅꯣꯏ ꯃꯥꯒꯗꯤ
ꯎꯝ ꯏꯃꯥꯅꯁꯨ ꯍꯪꯗꯦ
ꯑꯩꯅ ꯁꯦꯝꯕꯤꯗꯔꯣꯏꯔꯤ ꯃꯥꯜꯂꯦꯗ
ꯀꯣꯏꯅꯕꯗꯤ ꯂꯩꯔꯕꯝꯅꯤꯅ ꯃꯥꯁꯨ ꯄꯥꯈꯪꯅꯤꯅ
ꯑꯗꯨꯗꯣ ꯀꯗꯥꯏꯗꯒꯤꯔ ꯈꯪꯗꯕ ꯑꯩꯈꯣꯏꯗꯣ
ꯂꯩꯕꯗꯤ ꯃꯥꯟꯕ
ꯑ ꯍꯣꯏ ꯂꯩꯕꯗꯤ ꯃꯥꯟꯕ ꯑꯗꯨꯗꯣ ꯈꯪꯗꯕ ꯑꯦꯛꯖꯦꯛꯇꯤ
ꯀꯪꯍꯟꯕꯁꯨ ꯌꯥꯔꯦꯍꯦ ꯆꯍꯤ ꯀꯨꯟꯊ꯭ꯔꯥ ꯌꯥꯎꯔꯗꯤꯦ
ꯍꯣꯏ ꯑꯗꯨꯅꯦ ꯏꯃꯥꯈꯣꯏꯅꯁꯨ ꯌꯨꯝ ꯄꯥꯟꯈ꯭ꯔꯣ ꯍꯥꯏꯕꯅꯦꯕ
ꯎꯝ
ꯑꯗꯣ ꯃꯥꯗꯣ ꯊꯕꯛ ꯌꯥꯝ ꯆꯤꯟꯕ ꯑꯗꯨꯝ ꯎꯝ ꯃꯥꯅ ꯑꯗꯨꯝ
ꯃꯄꯥꯟꯗ ꯊꯕꯛ ꯇꯧꯕ꯭ꯔꯣ
ꯑ ꯃꯄꯥꯟ ꯊꯕꯛ ꯇꯧꯗꯦ ꯃꯥꯗꯨ ꯀꯩꯅꯣꯗ ꯑꯗꯨꯝ ꯍꯣꯁꯇꯦꯜ ꯍꯥꯡꯕ ꯃꯥꯗꯣ
ꯑꯣ ꯑꯣ ꯃꯥꯒꯤ ꯍꯣꯁꯇꯦꯜ ꯂꯩꯕ꯭ꯔꯥ ꯑꯣ ꯋꯥꯔꯗꯦꯟ ꯑꯣꯏꯅ ꯇꯧꯕ꯭ꯔꯥ
ꯍꯥꯡꯕ
ꯑꯣ ꯑꯗꯨꯗꯤ ꯑꯣ ꯅꯪꯅ ꯂꯩꯔꯤꯁꯦ ꯅꯪꯒꯤ ꯅꯌꯥꯝꯕꯒꯤꯔꯣ
ꯑꯥ ꯅꯠꯇꯦ ꯑꯩꯗꯤ ꯑ ꯏꯄꯥꯒ ꯑꯩꯗꯣ
ꯎꯝ ꯍꯣꯏ
ꯑꯁ ꯑꯩꯈꯣꯏꯅꯤꯗꯣ ꯐꯦꯃꯤꯂꯤ ꯑꯣꯏꯅ ꯆꯠꯈ꯭ꯔꯦ
ꯑꯣ ꯑꯣ ꯑꯣ ꯅꯣꯏ ꯐꯦꯃꯤꯂꯤꯒꯤꯗ ꯃꯥꯅ ꯌꯦꯡꯁꯤꯟꯅꯕ
ꯍꯍꯣꯏ ꯏꯄꯥꯒ ꯑꯩꯗꯤ ꯌꯨꯝꯗ ꯂꯩꯌꯦꯕꯀꯣ
ꯎꯝ ꯍꯝ
ꯏꯃꯥꯒ ꯃꯣꯏꯅꯤꯗꯤ ꯍꯣꯁꯇꯦꯜꯗ ꯑꯩꯈꯣꯏ ꯈꯨꯟꯗ ꯅꯠꯇꯦꯕ ꯎꯝ
ꯑꯥ
ꯀꯣꯝꯂꯥ ꯊꯕꯤ ꯈꯪꯕ꯭ꯔꯥ
ꯇ ꯇꯑ ꯍ ꯆꯗꯤ ꯆꯇ꯭ꯔꯤ
ꯍꯣꯏ ꯑꯗꯨꯗ ꯍꯣꯁꯇꯦꯜ ꯍꯥꯡꯕ ꯑꯃꯗꯣ
ꯁ꯭ꯀꯨꯜꯒꯤ ꯍꯣꯁꯇꯦꯜ ꯍꯥꯡꯕ ꯑꯗꯨꯗ ꯂꯩꯈ꯭ꯔꯦ
ꯅꯣꯏ ꯃꯥꯒ ꯍꯣꯁꯇꯦꯜ ꯍꯥꯡꯃꯤꯟꯅꯔꯗꯤ ꯅꯣꯏ ꯃꯥꯗꯤ ꯈꯪꯒꯅꯤꯗ ꯇꯁꯨ ꯍꯥꯏꯕꯤꯗꯕ ꯖꯠ꯭ꯔꯥ ꯌꯥꯝ ꯏꯀꯥꯏꯕ ꯃꯥꯜꯂꯦꯗꯅꯦ ꯌꯥꯝ ꯃꯁꯦ
ꯍꯣꯏ ꯏꯌꯥꯝꯕꯗꯗꯤ ꯀꯥꯏꯒꯂꯦ ꯍꯣꯏ
ꯅꯪꯁꯨ ꯏꯀꯥꯏꯕ ꯃꯥꯜꯂꯦ ꯑꯩ ꯍꯪꯕꯗ ꯅꯣꯛꯄ ꯍꯧꯔꯦ
ꯍꯣꯏ ꯍꯪꯕ ꯉꯝꯗꯦ
ꯑꯗꯨ ꯅꯪꯗꯤ ꯂꯩꯔꯕꯣ ꯇꯥꯕ꯭ꯔꯣ
ꯑ ꯅꯣꯏꯗꯤ ꯃꯆꯤꯟ ꯃꯅꯥꯎ ꯀꯌꯥ ꯁꯨꯕ꯭ꯔꯥ
ꯑ ꯑꯩꯅ ꯍꯪꯁ ꯈꯨꯃꯪ ꯉꯝꯇꯔꯦ ꯃꯥꯁ ꯑꯦ ꯍꯥꯟꯅ ꯍꯥꯟꯅ ꯍꯥꯏꯔꯣꯅꯦ ꯑꯗꯨꯗꯣ ꯅꯪꯗꯤ ꯂꯥꯏꯈ꯭ꯔꯕ꯭ꯔꯣ
ꯍꯣꯏ ꯅꯪꯁꯨ ꯑꯩꯈꯣꯏ ꯐꯦꯃꯤꯂꯤ ꯍꯥꯡꯕ ꯂꯣꯏ
ꯑ ꯑꯩ ꯑꯩꯈꯣꯏ ꯃꯤ ꯃꯔꯤ ꯂꯩꯌꯦ ꯑꯩꯈꯣꯏꯗꯤ ꯅꯨꯄꯥ ꯉꯥꯛꯇ ꯑꯣꯏꯕ ꯅꯨꯄꯤ ꯂꯩꯇ꯭ꯔꯦ
ꯑ ꯅꯨꯄꯥꯥꯉꯇ
ꯎꯝ
ꯌꯨꯝ ꯄꯥꯟꯈ꯭ꯔꯕ ꯅꯣꯏ
ꯌꯨꯝ ꯄꯥꯟꯗ꯭ꯔꯦ ꯑꯩ ꯅꯈꯣꯏ ꯑꯍꯟꯦ
ꯑꯥ
ꯍꯣꯏ ꯑꯍꯟꯅꯦ ꯑꯩꯁꯨ ꯆꯍꯤ ꯆꯍꯤ ꯀꯩꯅꯣ ꯅꯛꯄ ꯀꯩ ꯍꯥꯏꯁꯤꯔꯥ ꯌꯨꯝ ꯄꯥꯟꯕ ꯆꯍꯤꯗ ꯅꯛꯁꯤꯟꯈ꯭ꯔꯦꯕ ꯑꯗꯨꯒꯤ ꯀꯟꯅ ꯊꯤꯔꯤꯅꯦ
ꯑꯣꯅ ꯆꯍꯤ ꯆꯍꯤ ꯀꯌꯥ ꯑꯣꯏ
ꯑ ꯈꯪꯗ ꯑꯗ ꯅꯪꯕꯨ ꯂꯥꯎꯕ ꯅꯪꯕꯨ ꯂꯧꯕ ꯆꯞ ꯆꯥꯕ ꯆꯍꯤ ꯑꯣꯏꯔꯝꯝꯕꯁꯨ ꯌꯥꯏ
ꯅꯪ ꯁꯤ ꯀꯌꯥ ꯑꯣꯏꯈ꯭ꯔꯕ꯭ꯔꯣ
ꯑ ꯀꯨꯟ ꯑꯁꯀ꯭ꯔꯤ ꯍꯥꯏ꯭ꯋꯦꯟꯇꯤ ꯐꯥꯏꯂꯦ
ꯑꯥ ꯇꯨꯟꯇꯤ ꯐꯥꯏ
ꯎꯝ ꯇ ꯐꯥꯏ ꯍꯂ ꯑ
ꯑꯗꯨꯗꯤ ꯅꯣꯏꯗꯤ ꯅꯨꯄꯤ ꯉꯟꯅ ꯊꯤꯕ ꯃꯥꯜꯂꯦ
ꯅꯨꯄꯤ ꯉꯉꯟꯅ ꯅꯨꯄꯤ ꯉꯟꯅ ꯊꯤꯕ ꯍꯥꯏꯗꯦ ꯑꯥ ꯅꯠꯇ꯭ꯔꯦꯗ ꯅꯠꯇ꯭ꯔꯦꯗ ꯑꯁ ꯀꯗꯥꯥꯏꯗꯒꯤ ꯅꯨꯄꯤ ꯍꯦꯛ ꯆꯔꯒ ꯌꯨꯝ ꯄꯡꯒꯦ ꯍꯥꯏꯕ ꯅꯠꯇꯦꯗ ꯆꯍꯤ ꯑꯅꯤ ꯑꯍꯨꯝ ꯃꯔꯤꯗꯤ ꯀꯣꯏꯅꯕ ꯇꯥꯏꯌꯦꯅ
ꯍꯣꯏ ꯅꯪ ꯀꯣꯏꯅꯗ꯭ꯔꯤꯕ꯭ꯔꯣ ꯑꯃ ꯐꯥꯎꯕ
ꯑꯗꯨꯅꯦ ꯑꯗꯨꯒꯤꯅꯦ ꯀꯟꯅ ꯊꯤꯔꯦ ꯍꯥꯏꯁꯦ
ꯅꯣꯏ ꯅꯣꯏꯄꯥ ꯗꯤꯁꯇ꯭ꯔꯤꯛ ꯑꯣꯏꯕ꯭ꯔꯣ
ꯏꯄꯥ ꯑꯣꯏꯗꯦ ꯏꯄꯥꯁꯨ ꯑꯣꯏ ꯏꯌꯥꯝꯕꯗꯨ ꯌꯥꯝ ꯑꯣꯏꯕ
ꯑ ꯏꯁ꯭ꯇ꯭ꯔꯤꯛ ꯑꯣꯏꯕ
ꯍꯣꯏ
ꯑꯗꯨꯗꯤ ꯅꯪꯁꯦ ꯂꯣꯠꯄ ꯌꯥꯝ ꯍꯥꯏꯔꯝꯒꯅꯤ ꯁꯤ ꯑꯣꯏꯔꯗꯤ ꯎꯝ ꯀꯅꯥ ꯀꯅꯥꯒ ꯂꯩꯕ꯭ꯔꯣ ꯑꯩ ꯃꯤ ꯑꯃꯁꯨ ꯇꯥꯏꯌꯦ
ꯁꯤꯗ ꯑꯉꯥꯡ ꯑꯃ ꯐꯣꯟ ꯌꯦꯡꯉꯒ ꯂꯩꯕ
ꯑꯗꯨ ꯑꯉꯥꯡ ꯃꯆꯥꯗꯅ ꯏꯀꯥꯏꯕ ꯃꯥꯜꯂꯦ ꯍꯥꯏꯗꯣꯛꯄ ꯉꯝꯗꯕꯤꯗꯣ
ꯑꯉꯥꯡ ꯍꯥꯏꯕꯗꯤ ꯉꯥꯡꯕ ꯐꯥꯎꯕꯁꯨ ꯊꯣꯛꯇ꯭ꯔꯦ
ꯑꯣ ꯑꯗꯨꯗꯤ ꯉꯁꯥꯏ ꯍꯥꯏꯕꯗꯣ ꯂꯩꯈ꯭ꯔꯕ꯭ꯔꯣꯅꯦ ꯅꯪ
ꯀꯔꯤꯅꯣ
ꯅꯪ ꯅꯨꯄꯥ ꯀꯣꯏꯕ ꯂꯩꯈ꯭ꯔꯕ꯭ꯔꯣ ꯍꯥꯏꯕꯗ ꯂꯩꯈ꯭ꯔꯕ꯭ꯔꯕ
ꯂꯩꯗꯤ ꯂꯩ ꯃꯥꯜꯂꯦ ꯂꯩꯇ꯭ꯔꯗꯤ ꯂꯩꯇꯦ ꯍꯥꯏꯔꯅꯦꯕ ꯉ ꯁꯤ
ꯉꯁꯤ ꯀ꯭ꯔꯤꯁꯨ ꯇꯧꯔꯣꯏ
ꯑꯣ ꯌꯦꯟ꯭ꯔꯥ
ꯌꯦꯡꯉꯦ ꯉꯔꯥꯡꯗꯤ ꯌꯦꯡꯗꯦ
ꯅꯣꯏ ꯑꯥ ꯆꯤꯟꯗ ꯂꯣꯝꯗ ꯀꯩꯅꯣ ꯆꯨꯠꯇꯦ ꯑꯩꯈꯣꯏꯁꯦ ꯕꯣꯜ ꯌꯥꯝ ꯏꯟꯇꯔꯦꯁ ꯂꯩꯗꯩꯅꯦ
ꯎꯝ ꯑꯩꯈꯣꯏ